ꯑ ꯍꯜꯂꯣ
ꯑ ꯇꯥꯔꯃꯟꯠꯇ꯭ꯔꯣ
ꯇꯥꯏꯌꯦ ꯇꯥꯏꯌꯦ
ꯃꯣꯏꯁꯤ ꯋꯥꯔꯩ ꯔꯥ ꯑꯃ ꯏꯆꯦꯟ ꯆꯦꯜꯂꯤꯀꯣ ꯇꯂꯀꯣ ꯌꯥꯝ
ꯔ ꯀꯥꯕꯅꯦ ꯍꯥꯏꯦ ꯍꯖꯤꯦꯟ ꯍꯖꯤꯟ ꯇ ꯌꯥꯔ
ꯎꯝ ꯎꯝ
ꯏꯁ ꯁ
ꯁꯤ ꯆꯒꯣꯜ ꯆꯥꯒꯥꯁꯤꯦ ꯆꯒꯣꯜ ꯆꯥꯒꯥꯁꯤꯦ ꯌꯥꯝ ꯍꯩꯅꯗꯦꯕ ꯍꯥꯏ ꯋꯥꯔꯤ ꯈꯔ ꯁꯥꯟꯅꯗꯧ ꯇꯟꯃꯒ ꯃꯤ ꯑꯇꯣꯞꯄꯒ
ꯎꯝ
ꯀꯩꯅꯤ ꯍꯪꯗꯦ ꯒ꯭ꯌꯥꯟ ꯇꯥ꯭ꯔꯦ ꯑꯊꯨꯕ ꯃꯇꯝꯗ ꯁꯠ ꯁꯠ ꯂꯣꯏꯁꯨ ꯂꯧꯕ ꯑꯩꯒꯤ ꯋꯥꯗꯤ
ꯑꯣ ꯀꯔꯤ ꯀꯔꯤ ꯇꯧꯔꯤꯅꯣ
ꯁ ꯀꯝꯃꯦꯗ
ꯁꯥꯕꯒꯤ
ꯁꯕ ꯌꯥꯗꯤ ꯁꯁꯤꯠꯇ ꯆꯌꯥꯗꯣ
ꯑ
ꯑꯧꯒ ꯆ ꯈꯥꯡꯗꯦ ꯆꯁꯤꯤ ꯑꯣꯏꯦꯜ ꯑꯣꯏ ꯍꯦꯂꯗ
ꯎꯝ
ꯇꯐꯥꯏ ꯑꯣꯏꯔꯦ ꯇꯨꯝꯅꯤꯡꯉꯤꯗꯣ ꯍꯥꯏꯗꯤ ꯄꯣꯊꯥꯅꯤꯡꯉꯤꯗꯣ ꯁꯥꯔꯦ ꯇꯨꯝꯁꯤꯟꯕ ꯌꯥꯗꯦꯗꯣ ꯇꯧꯔꯦꯁꯦ ꯒ꯭ꯌꯥꯟ ꯇꯥꯗ꯭ꯔꯦ ꯍꯥꯏꯁꯤꯅꯦ
ꯎꯝ ꯁꯪꯗꯦ
ꯎꯝ
ꯀꯔꯤ ꯀꯔꯤ ꯃꯊꯦꯡꯖ
ꯍꯣꯏ ꯆ ꯍꯣꯏ ꯆ ꯍꯣꯏ ꯆꯂ ꯊ ꯆ ꯀꯥ ꯌꯥꯅꯣ
ꯃꯣꯏꯅ ꯁꯥꯕꯒ ꯍꯏꯗ ꯍꯇ ꯄꯥꯟꯅꯔꯒ ꯑꯩꯈꯣꯏ ꯆꯥꯕ ꯀꯟꯅ ꯇꯨꯝꯈꯠꯂꯛꯄꯒꯤꯀꯣ
ꯎ ꯍ
ꯁꯤꯖꯤꯟꯅꯎꯔꯤ ꯃꯈꯩꯁꯦ ꯃꯊꯧ ꯈꯒ ꯇꯧꯕ ꯂꯦꯞꯄꯛꯄꯗꯣ
ꯎꯝ
ꯂꯨꯝꯕꯨ ꯂꯨꯝꯕꯨꯒ ꯁꯥꯖꯤꯜꯂꯒ ꯑꯗꯨꯅꯦ ꯇꯧꯈꯠꯂꯤꯁꯦ ꯊꯕꯛ ꯅꯨꯡ ꯆꯠꯇ꯭ꯔꯕꯣ ꯍꯧꯖꯤꯛꯀꯥꯟꯁꯤꯕꯣ
ꯊꯕꯛꯁꯤ
ꯑ ꯀꯣꯊꯥ
ꯍꯣꯏ ꯊꯕꯛ ꯆꯠꯄ ꯈꯣꯏꯗꯤ ꯍꯥꯏꯗꯤ ꯊꯕꯛ ꯇꯧꯕ ꯈꯣꯏꯗꯤ ꯄꯣꯊꯥꯅꯤꯡꯉꯦꯕ ꯑꯍꯥꯡꯕ ꯃꯇꯝ ꯁꯤꯗꯤ ꯋꯦꯗꯔꯁꯤꯅꯀꯣ ꯄꯣꯊꯥꯕꯁꯦ ꯌꯥꯗꯕꯅꯦ ꯇꯧꯔꯤꯁꯦ
ꯍ ꯆꯠꯈ꯭ꯔꯒꯅ ꯐꯗꯧꯕ ꯆꯠꯇꯀꯥꯟꯗ ꯋꯥꯏ
ꯑꯗꯨꯅꯦ ꯇꯧꯔꯤꯁꯦ
ꯆꯠꯂꯣ ꯁ ꯎ ꯃꯥ ꯐꯥꯎ
ꯑꯩꯔꯣ
ꯍꯜꯂꯣ
ꯍꯣꯏ ꯍꯣꯏ ꯍꯥꯏꯔꯒ ꯀꯣꯗꯧꯔꯤꯅꯣ ꯍꯧꯖꯤꯛꯄꯨ
ꯑꯣ ꯁꯨꯝ ꯂꯩꯔꯝꯕꯅꯤꯗ ꯐꯝꯃꯒ ꯆꯥꯛ ꯆꯥ ꯇꯣꯛꯄꯒꯤ ꯆꯥꯕ ꯀꯨꯏ ꯇꯣꯛꯄ ꯀꯏꯗꯔꯤꯌꯦ ꯂꯩꯔꯝꯃꯤꯕꯅꯤ ꯎꯝ
ꯑꯣ
ꯏꯇꯥꯎ ꯁꯨꯝ ꯅꯤꯡꯁꯤꯡꯗꯅ ꯇꯧꯔꯛꯏꯃꯤꯅꯦ ꯍꯟꯗꯛ ꯃꯔꯛ ꯅꯣꯏ ꯀꯩꯅꯣ ꯀꯅꯥ ꯀꯅꯥꯅꯣ ꯅꯣꯏ ꯏꯃꯨꯡ ꯃꯅꯨꯡꯒꯤ ꯃꯤ ꯑꯃ ꯅꯥ ꯀꯩꯅꯣ ꯅꯥꯈꯤꯕꯗꯨ ꯀꯟꯅ
ꯑ ꯁꯤ ꯑꯅꯥꯕꯗꯤ ꯐꯔꯦ ꯌꯥꯝ ꯀꯟꯅꯥ ꯅꯥꯕꯗꯤ ꯌꯥꯎꯒꯤꯗꯦ ꯑꯩꯈꯣꯏꯗꯤ
ꯎꯝ ꯅꯍꯥꯟ
ꯍꯥꯏꯗꯤ ꯃꯇꯝ ꯃꯇꯝꯒꯤ ꯂꯣꯟ ꯂꯥꯏꯍꯧꯒꯨꯝꯕ ꯇꯧꯕ ꯌꯥꯎ ꯍꯣꯏ ꯍꯥꯏꯗꯤ ꯑꯋꯥꯕ ꯍꯥꯏꯗꯤ ꯌꯥꯝꯀꯟꯅ ꯅꯥꯕꯗꯤ ꯌꯥꯎꯗꯦ
ꯑꯩꯈꯣꯏ ꯅꯣꯡꯖꯨ ꯅꯨꯡꯁꯥ ꯀꯟꯅ ꯍꯣꯉꯛꯄꯒꯤꯀꯣ ꯃꯇꯝ ꯃꯇꯝꯒꯤ ꯑꯣꯏꯕ
ꯥꯅꯨꯡꯁꯤꯠ ꯅꯨꯡꯁꯥ ꯍꯣꯡꯕ ꯃꯇꯝꯁꯦ ꯅꯥꯒꯜꯂꯦ
ꯑꯅꯥ ꯃꯥꯅꯦ
ꯑ
ꯅꯥꯍꯟꯕ ꯌꯥꯗꯦ ꯍꯧꯖꯤꯛ ꯅꯥꯍꯟꯕ ꯌꯥꯗꯦ
ꯅꯥꯍꯟꯕ ꯌꯥꯗꯦ ꯍꯧꯖꯤꯛ ꯌꯥꯝ ꯍꯧꯖꯤꯛ ꯅ ꯍꯧꯖꯤꯛ ꯍꯦꯛꯇ ꯅꯥꯕꯗꯀꯣ ꯂꯩꯅꯥꯁꯦ ꯍꯦꯛꯇ ꯖꯥꯠ ꯖꯥꯠꯀꯤ ꯂꯥꯏꯅꯥ ꯌꯥꯝ ꯊꯣꯛꯑꯦ ꯍꯥꯏꯌꯦꯕ
ꯑ ꯇꯣꯏꯅꯥ ꯅꯥꯕ ꯍꯥꯏꯒꯦ ꯏꯁꯥꯒꯤ ꯐꯤꯕꯝ ꯏꯁꯤꯒꯤ ꯐꯤꯕꯝꯒꯤ ꯀꯩꯅꯣꯝꯇ ꯄꯥꯔꯠ ꯃꯍꯤꯛ ꯃꯇꯥꯏ ꯁꯤꯡꯁꯤꯁꯨ ꯃꯄꯥꯡꯘꯜ ꯁꯣꯟꯊꯔꯛꯑꯦꯕ ꯑꯗꯨꯅ ꯑꯅꯧ ꯑꯅꯧꯕ ꯂꯥꯏꯅꯥꯁꯤꯡ ꯂꯥꯛꯄꯗ ꯍꯦꯛꯇ ꯃꯣꯏꯁꯨ ꯃꯥꯏꯌꯣꯛ
ꯃꯅꯦ ꯃꯥꯅꯦ꯫
ꯂꯥꯏꯅꯥ ꯃꯈꯜ ꯃꯈꯜ ꯑꯩꯈꯣꯏ ꯍꯥꯟꯅꯗꯒꯤ ꯊꯣꯛꯄ ꯂꯩꯅ ꯍꯥꯟꯅ ꯂꯩꯕ ꯂ ꯂꯩꯅꯥꯅꯦ ꯍꯥꯏ ꯑꯗꯨꯝ ꯍꯥꯏꯗꯤ ꯋꯥ ꯑꯃꯅꯦꯕ ꯑꯗꯨ ꯅꯠꯇꯕ ꯂꯩꯥꯏꯅꯥꯅꯒꯨꯝꯕ ꯃꯈꯟ ꯊꯣꯛꯆꯜꯂꯛꯄꯁꯤꯗꯅꯦꯕ ꯃꯌꯥꯝ ꯀꯣꯛ ꯁꯥꯔꯤꯁꯦꯀꯣ ꯃꯤꯁꯤ ꯍꯦꯛꯇ ꯄꯥꯛꯇꯛꯅꯅ ꯍꯥꯠꯄꯒꯤ ꯐꯤꯕꯝ ꯑꯃ ꯂꯥꯛꯏꯅꯦ꯫ ꯃꯤꯕꯨꯗꯤ ꯌꯥꯝ ꯍꯟꯊꯔꯤꯕ ꯍꯟꯊꯁꯨ ꯃꯤ ꯁꯤꯕ ꯍꯥꯏꯁꯦ ꯃꯤ ꯍꯥꯏꯗꯤ ꯃꯤ ꯂꯩꯇꯕ ꯍꯥꯏꯁꯤ ꯅꯨꯡꯉꯥꯏꯇꯦꯗꯅ
ꯃꯤ ꯑꯈꯔ ꯍꯥꯏ ꯀꯃ ꯁꯇꯣ ꯄ ꯂꯃ ꯑꯣꯣꯝ
ꯃꯥꯅꯦ ꯃꯥꯅꯦ ꯅꯣꯏ ꯑꯈꯟꯅꯕ ꯈꯔꯗꯤ ꯂꯧꯊꯣꯛꯀꯦ꯫ ꯅꯣꯏ ꯑꯈꯟꯅꯕ ꯈꯛꯇ ꯂꯥꯏꯅ ꯂꯧꯊꯣꯛꯀꯦ ꯍꯥꯏꯁꯨ ꯌꯥꯗꯦꯗꯕ ꯀꯅꯥꯅ ꯉꯁꯤ ꯍꯥꯏꯕ ꯍꯌꯦꯡ ꯍꯥꯏꯕ ꯇꯝꯕ ꯉꯝꯃꯝꯗ꯭ꯔꯦ ꯂꯥꯏꯅꯥ ꯍꯥꯏꯁꯤꯕꯨ
ꯃꯤ ꯌꯥꯝ ꯅꯥꯁꯤꯂꯛꯄ ꯍꯥꯏꯁꯤꯅꯕꯨ ꯍꯥꯏꯗꯤꯦ ꯑꯩꯈꯣꯏ ꯂꯩꯃꯤꯟꯅꯔꯤꯕꯁꯤꯡꯁꯤ ꯌꯥꯎ ꯀꯅꯥ ꯈꯪꯗꯅꯣ
ꯑꯉꯥꯪ ꯏꯁꯥꯅ ꯍꯪꯕꯤꯔꯗꯤ ꯍꯛꯆꯥꯡ ꯐꯅ ꯐꯅ ꯂꯩꯒꯦꯗꯧꯉ ꯍꯧꯖꯤꯛꯀꯥꯟꯁꯤꯗꯤꯀꯣ ꯀꯟ ꯇꯥꯗ꯭ꯔꯦ ꯍꯥꯏꯔꯦ ꯋꯥ ꯁꯥꯕ ꯃꯇꯝꯁꯦ ꯑꯗꯨꯝ ꯀꯃꯥꯏ ꯀꯃꯥꯏꯅ ꯂꯦꯜꯂꯤꯒꯦ ꯍꯧꯖꯤꯛꯀꯥꯟꯁꯤꯦꯀꯣ
ꯀꯃꯥꯏ ꯂꯥꯅꯤꯜꯅꯣ ꯌꯨꯝꯗꯒꯤ ꯃꯄꯥꯅ ꯊꯣꯛꯇꯕꯤ ꯫
ꯆꯤꯗꯝꯕꯔ ꯂꯩ ꯃꯥꯁ ꯇꯔ
ꯖꯤ ꯌꯥꯁꯤꯖꯁꯤꯅ ꯃꯇꯝ ꯂꯦꯅꯕ ꯄꯣꯛꯂꯛꯄ ꯍꯥꯏꯗꯣ ꯑꯗꯨ ꯇꯥꯔꯦ ꯇꯧꯔꯤꯁꯦ꯫
ꯁꯔꯦꯗ ꯆꯥꯟꯁ ꯁ ꯃꯅ ꯍꯥꯏ ꯐ ꯐ ꯂꯎꯁ ꯃ ꯃꯇꯝ ꯍꯋꯥ ꯃꯇꯝꯗꯨꯗꯤꯃꯦ꯫ ꯍ ꯐ ꯀ ꯊꯔ ꯂꯧꯧꯕꯗꯦꯅꯤꯖ
ꯅꯍꯋꯥꯏ ꯅ ꯑꯃꯨꯛ ꯂꯦꯟꯅꯕ ꯃꯇꯝꯁꯤꯦ ꯏꯐꯪ ꯐꯪꯗꯕ ꯍꯥꯏꯇꯥꯔꯦ꯫ ꯍꯧꯖꯤꯛꯅ ꯑꯃꯛ ꯃ ꯃꯇꯝ ꯂꯅ ꯄꯁ ꯂꯩꯔꯦꯒ ꯃ ꯃꯇꯝ ꯂꯗ ꯈꯦꯠꯅꯕ ꯊꯕꯛꯁꯦ ꯑꯃꯨꯛ ꯂꯩꯇꯕ ꯍꯥꯏꯇꯥꯔꯦ꯫ ꯑꯇꯩꯕ ꯅꯃꯤ ꯇꯧꯔꯤꯁꯦ ꯀꯩꯁꯨ ꯀꯩꯕ ꯅꯠꯇꯦꯕ ꯆꯍꯤ ꯃꯉꯥ ꯇꯔꯨꯛꯁꯤꯗꯅꯦꯕ ꯈꯪꯉꯣ ꯍꯣꯡꯉꯛꯏꯁꯦ ꯁꯠ ꯂꯥꯎꯉꯒ ꯖꯨꯛꯁꯦ ꯖꯨꯛꯇꯥ ꯑꯃ ꯇꯧꯋꯦꯕ ꯑꯩ ꯀꯥꯟꯗ꯭ꯔꯦ ꯍꯥꯏꯨ ꯒ꯭ꯌꯥꯟ ꯇꯥꯗ꯭ꯔꯦ ꯍꯥꯏꯔꯤꯕ ꯑꯉꯥꯡ ꯃꯆꯥꯗꯒꯤꯩ ꯍꯧꯔꯒ ꯍꯦꯛꯇ ꯑꯍꯟ ꯑꯉꯥꯡꯗ ꯀꯩ ꯍꯥꯏꯔꯕ ꯃꯇꯥꯡꯗꯤꯅꯕꯈꯣꯡꯅꯕꯁꯦ꯫ ꯀꯣꯛꯁꯤ ꯍꯥꯏꯗꯤ ꯑꯦ ꯀꯌꯥ ꯀꯌꯥ ꯊꯣꯛꯆꯤꯜꯂꯛꯑꯦꯗꯣ ꯑꯗꯨꯅ ꯍꯦꯛꯇ ꯐꯣꯟꯁꯤꯗ ꯍꯦꯛꯇ ꯒ꯭ꯌꯥꯟ ꯃꯦꯟ ꯇꯥꯗꯕ ꯀꯣꯛꯁꯤ ꯐꯖꯅ ꯊꯥꯗꯅꯔꯕꯖꯥꯠꯅꯤꯀꯣ ꯌꯥꯗꯦ ꯌꯥ꯫ ꯏ ꯃꯈꯁꯦ ꯐꯣꯟꯁꯤ ꯁꯤꯖꯤꯟꯅꯕ ꯍꯦꯛꯇ ꯃꯇꯝꯁꯤ ꯂꯦꯟꯅꯕ ꯍꯣꯠꯅꯕ ꯇꯥꯕ ꯑꯥꯏꯅ ꯂꯦꯅꯤꯁꯤ ꯀꯁꯤ ꯊꯥꯗꯔ ꯗꯤꯖꯤꯇꯦꯜ ꯀ꯭ꯔꯤꯌꯦꯇꯔ ꯑꯣꯏꯒꯦꯔꯥ ꯑꯅꯝꯕ ꯀꯟꯇꯦꯟ ꯀ꯭ꯔꯤꯌꯦꯇꯔ ꯃꯈꯩꯁꯤꯡꯁꯨ
ꯃꯥꯅꯤ ꯃꯥꯅꯤ ꯑꯩꯅ ꯑꯗꯨ ꯑꯗꯥ ꯆꯦ ꯆꯥ ꯇꯧꯔꯒ ꯆꯪꯉꯒ ꯁꯤꯗ ꯁꯤꯗꯩ ꯅꯝꯗꯧꯅꯤ ꯁꯤꯅꯤ ꯁꯤ ꯅꯪꯅ ꯑꯗꯨ ꯈꯪꯉꯨꯁꯨ ꯅꯠꯇꯦꯗꯣ ꯎꯝ ꯌꯦꯡꯉ ꯄꯪꯉꯦ ꯌꯦꯡꯉ ꯄꯪꯉꯦ ꯂꯩꯕ ꯍꯥꯏꯗꯅꯦ ꯄꯣꯏꯟ ꯍꯤꯡꯕ ꯍꯥꯏꯗꯣ ꯆꯆꯥ ꯆꯥꯕ ꯄꯣꯏꯟ ꯍꯤꯡꯕ ꯍꯥꯏꯗꯣ ꯑꯗꯨꯅꯤ ꯇꯧꯔꯤꯁꯦ
ꯏꯟꯅ ꯁꯤ ꯅ ꯀ ꯇ ꯎ
ꯀꯔꯤꯔꯤꯕ
ꯍꯩꯅ ꯃꯁꯤ ꯋꯥ ꯍꯥꯏ ꯇꯔ ꯄ ꯍ
ꯍꯣꯏꯅꯦ ꯇꯧꯔꯤꯁꯦ
ꯑ ꯁꯤꯂꯗ꯭ꯔꯦꯗ ꯁꯦꯡꯅ ꯃꯣꯔꯣꯟ ꯑꯃꯨ ꯊꯣꯛꯆꯜꯂꯛꯇꯕꯅꯦ ꯁꯦꯅꯤꯀꯧ ꯁꯥꯕꯅꯦ ꯇꯔꯁꯤ
ꯕ ꯄꯆ ꯇ ꯈ ꯂꯥꯛꯄ ꯑ
ꯍꯤꯡꯗꯦꯕꯗꯤ ꯌꯥꯗꯦꯗꯣ
ꯎꯝ
ꯍꯤꯡꯈꯅꯣꯗꯤ ꯀꯅꯥꯅ ꯌꯥꯅꯤ ꯍꯤꯡꯗꯕꯗꯤ ꯌꯥꯗꯦ ꯇꯧꯦꯕ ꯑꯣ ꯭ꯌꯥꯟꯗꯗ꯭ꯔꯦꯗꯅ
ꯍꯥꯏꯗꯤ ꯍꯥꯏꯗꯤ ꯃꯟꯁꯗꯤꯥꯏ ꯏꯁ ꯀꯣꯏꯅꯤꯡ ꯂꯥꯡꯅꯤꯡꯕ ꯁꯥꯡꯅꯤꯡꯕ ꯃꯇꯝ ꯍꯥꯏꯕ ꯑꯃꯁꯨ ꯂꯩ ꯑꯗꯨꯒꯨꯝꯕꯗ ꯁꯔꯨꯛ ꯌꯥꯕ ꯐꯪꯗꯕ ꯍꯥꯏꯁꯦ ꯀꯩ ꯀꯩ
ꯍꯣꯏꯅꯦ ꯍꯅꯦ ꯑꯗꯨꯅꯤ ꯇꯧꯔꯤꯁꯤ ꯍꯥꯁ ꯒ꯭ꯌꯥꯟ ꯇꯥꯗꯦꯗ ꯑꯈꯣꯏꯅ ꯀ꯭ꯂꯥꯁ ꯁꯤꯛꯁ ꯁꯚꯦꯟ ꯀ꯭ꯂꯥꯁ ꯁꯤꯛꯁ ꯁꯚꯦꯟ ꯉꯥꯛꯇ ꯀꯥꯔꯤꯉꯩ ꯍꯥꯏꯗꯤ ꯌꯥꯝ ꯑꯉꯥꯡꯁꯨ ꯑꯣꯏ ꯌꯥꯝ ꯑꯉꯥꯡꯁꯨ ꯑꯣꯏꯗꯕ ꯀꯟꯅ ꯍꯧꯒꯠꯂꯛꯄꯩ ꯃꯇꯝꯁꯦ ꯑꯗꯨꯒꯤ ꯅꯨꯡꯉꯥꯏꯕꯩ ꯕꯥꯥꯏꯞꯀ ꯍꯥꯏꯗꯨ ꯂꯩꯇ꯭ꯔꯦꯕ ꯍꯧꯖꯤꯛꯇꯤ ꯍꯧꯖꯤꯛꯥꯟ ꯑꯉꯥꯡ ꯃꯈꯩꯁꯤ ꯌꯦꯡꯅꯀꯥꯟꯗ ꯊꯤꯅ ꯍꯣꯡꯉꯗ꯭ꯔꯣ ꯃꯇꯝꯗꯨꯗ ꯇꯧꯔꯛꯄꯗꯨꯒ ꯍꯧꯖꯤꯛ ꯇꯧꯅꯔꯤꯁꯤꯒ
ꯃꯥꯅꯦ ꯃꯥꯅꯦ ꯍꯥꯏꯗꯤ ꯑꯩꯈꯣꯏꯅ ꯃꯇꯝꯗꯨꯗ ꯁ꯭ꯀꯨꯜꯗꯩ ꯍꯜꯂꯛꯑꯒ ꯀꯔꯤ ꯇꯧꯅꯤ ꯍꯥꯏꯗꯤ ꯁ꯭ꯀꯨꯜꯗꯒꯤ ꯌꯨꯝꯗ ꯍꯣꯔꯦꯟ ꯍꯜꯂꯛ ꯀꯥꯟꯗ ꯀꯔꯤ ꯇꯧꯁꯤꯒꯦ ꯍꯥꯏꯕꯒꯤ ꯑꯩꯈꯣꯏ ꯀꯣꯛꯇ ꯂꯩꯇꯦꯕ ꯍꯧꯀꯥꯟ ꯑꯉꯥꯡ ꯍꯗꯤ ꯑꯩ ꯍꯣꯔꯦꯟ ꯃꯌꯨꯝꯁꯤ ꯌꯧꯗ꯭ꯔꯤꯉꯩꯕꯨ ꯀꯣꯛꯁꯤꯗ ꯈꯜꯂꯒ ꯑꯦ ꯑꯦ ꯑꯩꯒꯤ ꯑꯩꯒꯤ ꯑꯗꯨꯒꯤ ꯑꯩꯒꯤ ꯚꯤꯗꯤꯑꯣꯒꯤ ꯃꯇꯥꯡ ꯑꯃ ꯑꯗꯨꯏ ꯃꯇꯥꯡ ꯑꯃ ꯑꯩ ꯑꯗꯨ ꯊꯕꯛ ꯂꯣꯏꯁꯤꯟꯗ꯭ꯔꯤꯃꯩ ꯑꯩ ꯐꯣꯟ ꯄꯥꯏꯕꯗꯤ ꯌꯥꯔꯣꯏ ꯁꯤꯅꯦꯕ ꯃꯣꯏ ꯍꯥꯟꯅ ꯇꯧꯔꯤꯁꯦ ꯐꯩ ꯀꯥꯟꯅꯗꯦ ꯍꯥꯏꯕꯩ ꯋꯥ ꯅꯠꯇꯕꯀꯣ ꯁꯨꯝ ꯆꯦꯟꯖꯇꯣ ꯑꯗꯨꯒꯤ ꯋꯥꯅꯤꯗ